ꯑ ꯑꯦꯦ
ꯑꯩꯁꯨꯁꯤꯉꯥꯏꯗꯨꯔꯥ
ꯀꯌꯥꯝ ꯁꯤꯡꯅꯕ ꯍꯥꯏꯇꯅꯣ ꯀꯔꯤ ꯁꯤꯡꯅꯗꯣꯏꯅꯣ ꯁꯤꯡꯅꯥꯒꯥꯄꯣꯠ ꯑꯝꯇ ꯂꯩꯇꯦ ꯑꯩꯒꯤꯗꯤ
ꯅꯪ ꯇꯁꯤꯡꯉꯩꯅꯦꯉꯣꯟꯗ
ꯇꯧꯔꯒꯦ
ꯇ ꯐꯣꯂꯒꯦꯕꯗ ꯅꯇꯨꯅ ꯐꯨꯔꯂꯦ
ꯇꯝ ꯐꯨꯂꯤꯗ ꯀꯩꯒꯤꯅꯣ ꯑ ꯌꯄꯟꯕꯤꯌꯨꯔꯣ ꯍ ꯔꯄ ꯊꯥꯡꯅ ꯀꯣꯛꯍꯟꯗꯧ ꯅꯠꯇꯦ ꯈꯥꯡꯅ ꯍꯣꯟꯗꯣꯏꯅꯦ ꯑꯩꯒꯤꯅꯦ ꯑꯩ ꯑꯩꯅ ꯇꯧꯕꯗꯤ ꯃꯤ ꯈꯨꯗꯤꯡꯃꯛ ꯈꯥꯡꯅꯕ ꯍꯣꯠꯜꯂꯤ ꯜꯂꯦ ꯑꯗꯨꯗꯤ ꯑꯩ ꯊꯟꯒꯅꯣ ꯊꯥꯡꯉ ꯄꯨꯔꯣ ꯂꯥꯛꯑꯣ ꯇꯂ ꯑꯩ ꯅ ꯑꯗꯨꯝ ꯐꯖꯔꯒꯦ ꯍꯍꯟꯕꯤꯒꯦ ꯂꯥꯛꯑꯣ ꯀꯩꯅꯣ ꯅ ꯑꯣꯏꯗ ꯉꯥꯏꯗ ꯉꯃꯣ ꯑꯩꯕꯁꯨ ꯉ ꯑꯃ ꯀꯩꯒꯤꯅꯣ ꯌꯥꯎ ꯍꯣꯟꯣꯟꯕꯤꯒ꯭ꯔ
ꯄꯨꯔꯂꯥ ꯑꯩ ꯌꯥꯔ ꯅꯠꯇ
ꯀꯩꯅꯣ ꯎꯨꯏ ꯂꯨꯏ ꯇꯧꯔ ꯑꯩꯗꯨꯗ
ꯂꯅꯨꯡꯔꯕ ꯑꯩꯅꯤ ꯐꯣꯟꯁꯦ
ꯅꯪ ꯅꯪ ꯐꯣꯟꯗꯨꯣ ꯉꯥꯎꯔꯛꯏꯗꯕ
ꯑꯥ ꯎꯏ ꯎꯏ ꯎꯏ ꯇꯧꯅꯤ ꯏ ꯏꯃꯥꯗꯣ
ꯉꯥꯎ ꯍꯥꯏ ꯑꯗꯨꯅꯣ
ꯉꯥꯡꯍꯟꯗ꯭ꯔꯕꯅꯤ ꯉꯥꯡꯍꯟꯗ꯭ꯔꯕꯅꯤ
ꯑ ꯍꯜꯂꯣ ꯑꯣꯪꯀ ꯑ ꯍꯜꯂꯣ
ꯑꯩ ꯇꯥꯅꯤꯡꯗꯦ ꯎꯏ ꯎꯏ ꯎꯏ ꯇꯧꯋꯦ
ꯑꯩ ꯑꯩꯗꯤ ꯇꯥꯅꯤꯡꯉꯤ ꯉꯥꯎꯍꯜꯂꯛꯑꯣ ꯍꯥꯏꯕ
ꯀꯩꯒꯤꯅꯣ
ꯀꯅꯤꯡꯉꯦ
ꯇꯨꯡ ꯇꯨꯡ ꯇꯣꯏꯗꯣ ꯑꯗꯨꯗ ꯑꯣꯏꯅ ꯇꯥꯑꯣ
ꯇꯥꯅꯤꯡꯗꯁꯤꯗ ꯇ ꯊꯦ ꯃꯗꯨꯦ ꯑꯩ ꯇꯨꯝꯈ꯭ꯔꯗꯤ ꯅꯪ ꯇꯨꯝꯃ ꯈꯗꯤ ꯑꯩꯅ ꯃꯣꯟꯅ ꯅꯝꯃꯦ ꯃꯟꯅꯗꯤ ꯀꯃꯥꯏꯟ ꯊꯣꯔꯇꯤꯟ ꯃꯅ ꯑꯗꯨ ꯍꯥꯏꯄꯒꯦ ꯑꯗꯣ ꯑꯩꯅ ꯇ꯭ꯔꯤꯞ ꯁꯤꯖꯤꯟꯅꯔꯝꯃꯗꯤ ꯀꯩꯅꯝꯗꯧꯕ ꯃꯤꯇꯪ ꯇ ꯋꯥꯔꯤ ꯀꯗꯕ ꯍꯥꯏꯅ ꯅꯠꯇ꯭ꯔ ꯀꯗꯥꯔ ꯇꯔꯗꯤ ꯍꯥꯏꯅ
ꯀꯩꯗꯧꯦꯅ ꯀꯃꯥꯏꯅ ꯇꯧꯗꯦꯣ ꯑꯩꯅ ꯍꯦꯛꯇ ꯅꯝꯈ꯭ꯔꯀꯥꯟꯗꯨꯗ
ꯅꯪ ꯅꯝꯃꯒ ꯑꯩ ꯃꯥꯏꯁꯦ ꯑꯁꯣꯂꯣ ꯆꯦꯊꯣꯛꯑꯦꯅ ꯀꯗꯔ ꯇꯧ ꯂꯩꯔꯗꯤ ꯅꯪꯅ ꯅꯝꯃꯩꯗꯨꯗ ꯑꯩ ꯅꯃꯥꯏꯁꯦ ꯑꯣꯏꯔꯣ ꯂꯣꯝꯗ ꯆꯠꯊꯑ ꯂꯩꯈ ꯅꯪ ꯅꯝꯃꯁꯨ ꯐꯅ ꯀꯟꯅ ꯅꯝꯃꯁꯨ ꯑꯩ ꯀꯣꯡꯕꯟ ꯆꯅꯕꯧ ꯈꯛꯇꯪꯅꯤ ꯅꯪ ꯂꯝꯗꯣꯏꯗꯣ ꯑꯗ ꯅꯪ ꯎ ꯄꯥꯏ ꯂꯩ ꯂꯩꯇꯦꯕ ꯀꯞꯄ ꯅꯠꯇꯅ ꯑꯗꯨꯅ ꯀꯄ ꯍꯥꯏꯗꯤ ꯑꯩꯅ ꯀꯗꯔ ꯇꯧꯕꯩ ꯅꯪ ꯀꯞꯇꯦ ꯀꯞꯄꯣ ꯀ ꯀꯄ ꯇꯗꯤꯖꯤꯃꯛ ꯊꯝꯃꯅꯤ ꯑꯩꯅ ꯌꯥꯝ ꯐꯥꯎꯋꯅꯦ ꯑꯩ ꯐꯥꯎꯁꯨ ꯐꯥꯎꯗꯅ ꯆ ꯀꯥꯏꯅ ꯆꯝꯐꯨꯠ ꯍꯥꯏ
ꯆꯠꯄꯨꯗꯥꯏꯗꯤ ꯅꯪꯗꯣ
ꯑꯩ ꯆꯄ ꯅꯠꯇ ꯅꯠꯇꯦ ꯆꯝꯐꯨꯠ ꯅꯠꯇꯦ ꯑꯩꯗꯤ
ꯆꯝꯐꯨꯗꯤ ꯆꯝꯐꯨꯠ
ꯅ ꯏ ꯄꯤꯛ꯭ꯔꯧꯕꯁ ꯑ ꯄꯤꯛꯇꯦ ꯀꯩꯅꯣ ꯀꯩꯗꯧꯔꯒꯦ ꯀꯅꯥꯅ ꯀꯩꯗꯧꯔꯒꯦ ꯀꯅꯥ ꯀꯩ ꯍꯥꯏꯔꯒꯦ ꯅꯉꯣꯟꯗ ꯇꯛꯇꯣ ꯃꯥꯟꯗ ꯅꯅꯥꯨꯅ ꯅꯅꯥꯨꯅ ꯊꯨꯝ ꯁꯤꯗꯦ ꯑꯗꯨ ꯅꯪꯅ ꯍꯩꯖꯗꯕꯩꯅꯤꯗꯅ ꯑꯗꯨꯅ ꯍꯜꯂꯣ ꯍꯩ ꯍꯩ ꯅꯪꯗꯤ ꯇꯥ ꯐꯅ ꯇꯥꯔꯁꯨ ꯍꯩꯔꯔꯣꯏꯗꯕ ꯃꯤꯅꯤ
ꯑꯗꯨ ꯇꯄ ꯍꯟꯗ ꯍꯩꯇꯕ ꯃꯤꯁꯤꯗꯤ ꯑꯉꯛꯄꯅꯦ ꯑꯗꯣ ꯑꯉꯛꯄ ꯃꯌꯥꯝꯗꯣ ꯕꯣꯛ ꯉꯝꯍꯟꯕꯗꯨꯅꯦ ꯃꯤꯠꯇ꯭ꯔ ꯉꯥꯏꯁꯤꯅ
ꯅ ꯃꯤꯇꯪ ꯉꯥꯏꯍꯦ ꯇꯧꯗꯦ ꯇꯧꯋꯦ ꯑꯩꯅ ꯃꯣꯕꯥꯏꯜ ꯅꯝꯕꯔ ꯅꯪ ꯇꯧꯅꯦ ꯍꯥꯏ ꯑꯗꯨꯗꯤ ꯑꯩ ꯅꯪꯉꯣꯟꯗꯗꯤ ꯃꯤꯠꯇꯥꯡ ꯇꯧꯔꯒꯦ ꯑꯄꯪꯕ ꯑ ꯉꯥꯎꯕ ꯃꯤ ꯇꯥꯏ ꯃꯤꯇꯥꯡ ꯇꯥꯎꯗ
ꯑꯄꯪꯕ ꯃꯤꯁꯨꯃꯤꯠ ꯇꯔꯥꯉꯉꯩꯗ ꯌꯦꯡꯅꯤꯡꯉꯤ
ꯀꯩꯅꯣ ꯅꯪ ꯉꯥꯡꯗꯇ ꯇꯥꯗꯦ ꯑꯄꯥ ꯃꯤ ꯁꯨꯃꯤꯇ꯭ꯔ ꯌꯦꯅꯤꯡꯦ ꯌꯦꯡꯍꯜꯂꯣꯏ ꯇꯟꯒꯅꯨ ꯀꯃꯤ ꯁꯋꯥꯗꯤ ꯀ ꯁꯥꯎꯔꯣ ꯅꯪ ꯀꯩꯗꯧꯗꯦꯕ ꯄꯪ ꯃꯤꯅ ꯁꯥꯎꯔꯒ ꯀꯩꯗꯧꯗꯦꯕ ꯍꯥꯏꯌꯅꯤ ꯍꯥꯏꯌꯨꯅꯤ ꯅꯪꯒꯤ ꯃꯤꯇ꯭ꯔ ꯇꯨꯡ ꯂꯣꯏ ꯂꯣꯏ ꯑꯗꯨꯝ ꯄꯝꯃ ꯄꯨꯈꯤꯕꯅꯦ ꯍꯥꯏꯗꯤ ꯑꯗꯨꯝ ꯀꯩꯅꯣ ꯃꯥ ꯄꯥ ꯃꯥꯄꯈꯤꯅꯤ ꯑꯗ ꯄꯥꯡꯉ ꯀꯞꯄꯜ ꯍꯥꯅ ꯔꯣ ꯑꯗꯨꯃꯥꯏꯅ ꯇꯧꯗꯧ ꯃꯥꯜꯂꯤꯔ ꯖ ꯁꯠꯅꯤ ꯍꯥꯏꯔꯤ ꯅꯪ ꯈꯤꯇꯪ ꯉꯝꯗ꯭ꯔꯤꯕ ꯍꯧꯖꯤꯛ ꯇ꯭ꯔꯥꯏ ꯇꯧꯁꯕ꯭ꯔꯣ ꯍꯧꯖꯤꯛ ꯌꯦꯡꯁꯤ ꯌꯦꯕ꯭ꯔꯣ ꯎ ꯀꯩꯅꯣ ꯌꯦꯡꯉꯨ ꯀꯩꯅꯣ ꯎꯗꯕ꯭ꯔꯥ ꯎꯗ ꯎꯣ ꯅꯪꯒꯤ ꯇꯥꯡꯕꯩꯅꯤ ꯎꯔꯗꯧꯅꯤ ꯅꯪꯃꯤꯠꯇ ꯄꯥꯡꯊꯣꯛꯑꯣ ꯑꯗꯨꯝ ꯎꯔꯗꯕꯅꯤ ꯑ ꯊ ꯑꯗꯨꯁꯨ ꯑꯗꯨꯗꯤ ꯅꯪ ꯑꯉꯥꯎꯕ ꯑꯣꯏꯕꯒꯤ
ꯑꯩꯅ ꯑꯣꯏ
ꯑꯗꯨꯅꯤ ꯅꯪ ꯉꯥꯎꯔꯗꯤ ꯇꯨꯃꯤꯟꯅ ꯂꯩꯗꯕ ꯇ ꯇꯟꯒꯅꯣ ꯇꯟꯒꯅꯨ
ꯑꯗꯨꯝ ꯇꯟꯗꯦꯅꯦ
ꯇꯜꯂꯩ ꯇꯜꯂꯣꯗꯨꯅ
ꯎꯝ
ꯀ ꯃꯤ꯭ꯔꯅꯤ ꯌꯥꯗꯔꯎ ꯑꯥ ꯃꯤꯇꯪ ꯇꯧꯒꯦ ꯇꯧꯔꯒ ꯌꯥꯈꯤꯗ꯭ꯔꯦ ꯀꯃꯣꯏꯟꯅ ꯁꯤꯣ ꯎꯝ ꯑꯩ ꯑꯩꯅ ꯈꯤꯇꯪꯗ ꯁꯣꯏꯈꯤꯗ ꯑꯦ
ꯎ ꯏ ꯉ ꯈꯦ ꯍꯈꯣꯏ ꯃꯤꯇꯔꯔꯤꯕ ꯎꯃꯤꯁꯤꯕ ꯌꯦ ꯁꯥꯥꯎꯕꯣ
ꯏꯁꯩꯒ ꯁꯥꯡ ꯀꯩꯅꯨꯀꯣ ꯊꯨꯐꯨ ꯑꯃ ꯑꯃꯇ ꯇꯠꯆꯅꯤ ꯅ ꯁꯥꯗꯣꯕ꯭ꯔꯣ ꯃꯔꯇꯅ ꯇ ꯖꯅꯤꯀꯣꯪꯒꯤ ꯑꯣꯖꯥ ꯃꯤꯇꯪ ꯇꯧꯁꯤꯜꯂꯨꯗꯅ ꯎꯝ ꯃ ꯃ ꯇ ꯆꯅꯤ ꯑꯗꯨ ꯃ ꯇꯧꯁꯤꯂ ꯑꯗꯨꯗꯩꯗꯤꯀꯣ
ꯀꯗꯧꯗꯕ
ꯎꯝ ꯑꯩ ꯋꯥ ꯃꯈꯥ ꯌꯥꯝ ꯇꯥꯅꯤꯡꯗꯦ
ꯌꯥꯝ ꯇꯥꯕꯁꯨ ꯈꯤꯇꯪ ꯇꯥꯣ
ꯇꯪꯗꯨꯁꯨ ꯇꯥꯅꯤꯡꯗꯦꯒꯤꯅꯣ ꯃꯤ ꯍꯥꯠꯇꯣꯛꯅꯤꯡꯕ ꯃꯨꯠ ꯂꯩ ꯄ ꯍꯥꯗꯅꯣ ꯃꯤꯖꯦ ꯇꯥ ꯄꯁ ꯁꯦꯒ ꯍꯥꯏꯅꯤꯡꯕꯒꯤ ꯃꯨꯠ ꯑꯃ ꯂꯩꯕ ꯀꯩꯅꯣ ꯏ ꯈ ꯇꯔꯤꯗ
ꯄꯩꯁ ꯂꯥꯛꯑꯣ ꯄꯩꯁꯥꯗꯣ ꯀꯗꯥꯏꯗꯒꯤꯩ ꯂꯥꯛꯏꯅꯣ ꯃꯤ ꯍ ꯃꯤ ꯀꯅꯥꯅꯣ ꯍꯥꯏ ꯑꯩ ꯁꯦꯔꯒꯥꯏꯔꯒꯦ ꯄꯣꯠ ꯂꯩꯕ ꯂꯥꯛꯄ ꯃꯤ ꯑꯗꯨꯗꯨ ꯍꯥꯟꯅ ꯍꯥꯔꯗꯅꯤ
ꯀꯩꯒꯤꯅꯣ
ꯃꯣꯏꯅ ꯄꯣꯠ ꯂꯩꯕꯒꯤ ꯄꯣꯠ ꯂꯩ ꯂꯩꯅ ꯄꯣ ꯂꯩꯐꯝ ꯅꯠꯇꯦ ꯐꯣꯟꯅꯦ ꯁꯤ ꯐꯣ ꯂꯥ ꯐꯣꯟꯁꯦ ꯐ ꯁꯦ ꯄꯣꯠ ꯅꯠꯇꯦ ꯐꯣꯟꯗꯤ ꯐꯣꯟ ꯈꯪꯉꯕ ꯐꯣꯟꯁꯦ ꯐꯣꯟ ꯅꯠꯇꯦ ꯐꯣꯟꯗꯤ ꯐꯣꯟ
ꯎꯝ ꯑꯩ ꯐꯣꯟ ꯈꯪꯉꯨꯗ꯭ꯔꯔꯤ ꯁꯣꯔꯤ ꯁꯣꯔꯤ ꯕꯤꯒꯒ꯭ꯔꯦꯃꯥꯜ
ꯀꯩꯅꯣ ꯭ꯔꯤꯛꯀꯤꯃꯥꯏꯖꯤꯡ ꯀꯥꯏꯩꯅꯣꯍ ꯅꯔꯣꯟ ꯆꯣꯃꯣ ꯅꯔꯣꯟ ꯆꯣꯃꯣ ꯀ ꯀꯩꯅꯣ ꯅꯔꯣꯟ ꯆꯨꯝꯃꯨꯀꯣ ꯆꯨꯝꯃꯤꯕꯅꯦ ꯅꯪ ꯊꯋꯥꯏ ꯇ ꯁꯥꯟꯅꯗꯣ ꯑꯗꯣ ꯑꯩ ꯕ꯭ꯔꯤꯒꯦꯟ ꯑꯩꯅ ꯁꯥꯟꯅꯁꯦ ꯕ꯭ꯔꯤꯒꯦꯦꯟꯗꯤ ꯀꯅꯥꯅꯅꯉꯣꯟꯗ ꯈꯨꯝꯃꯣ ꯍꯣꯏ
ꯑꯩꯅ
ꯅꯪ ꯀꯅꯥꯅꯣ ꯅꯪ ꯃꯤꯡ ꯀꯩ ꯀꯧꯒꯦ ꯍꯥꯏꯔꯛꯑꯣꯡ ꯕ꯭ꯔꯤꯛꯒꯦꯝ ꯑꯣ ꯍꯣꯏ ꯕ꯭ꯔꯤꯛꯒꯦꯝꯅ ꯀꯥꯏ ꯂꯩ ꯂꯥꯛꯑꯣ ꯑ ꯉꯥꯛ ꯂꯥꯛꯑꯣ ꯑꯦ ꯦꯦꯝꯁꯤꯅ ꯍꯥ ꯀ ꯇ ꯇꯨꯝꯁꯟꯅꯕ ꯀꯥꯟꯅꯔꯣꯏꯀꯣ ꯇ ꯇꯗ ꯁꯥꯠꯇꯣꯔꯅꯤ ꯂꯥꯛ ꯗꯩꯁ ꯉꯝꯗꯉ ꯀꯃꯥꯏꯅ ꯁꯠꯇꯣꯏꯅꯣ ꯁꯤꯗꯩꯗꯤ ꯅ ꯅꯥꯛꯇ ꯂꯥꯛꯑꯣ ꯑꯗꯨ ꯁꯠꯇꯣ ꯑꯩ ꯉꯅꯥꯛꯇ ꯂꯥꯛꯑꯣ ꯑꯗꯨꯒ ꯁꯠꯇꯣꯏꯅꯦ ꯅꯪ
ꯑꯗꯨꯝ
ꯑꯗꯨꯝ ꯁꯤꯗꯤ ꯑꯗꯨꯝ ꯑꯗꯩ ꯑꯗꯨꯝ ꯆꯠꯆꯜꯂ ꯌꯥꯣꯏ ꯌꯥꯣꯏ
ꯌꯥꯕꯅꯤ ꯇ꯭ꯔꯥꯏ ꯇꯧꯔꯣ ꯅꯪ ꯅꯪ ꯁꯛꯇꯤ ꯈꯔ ꯌꯥꯎꯗꯕ ꯇ ꯑꯗꯨꯗꯨꯀꯅꯤ ꯊꯏꯁꯠꯇ ꯥꯡ ꯇꯂꯑꯗꯤ ꯆꯣꯞ ꯆꯅꯔꯣꯏ꯭ꯔ ꯃꯤꯇ꯭ꯔꯪ ꯇꯧꯔꯒ ꯃꯤꯇ꯭ꯔꯪ ꯃꯤꯇ꯭ꯔꯪ ꯑꯗꯨ ꯅꯪ ꯑꯣ ꯏ ꯀꯩ ꯍꯥꯏꯗꯣ ꯑꯗꯨꯣ ꯃꯤꯇꯪ ꯇꯧꯕꯗꯤ ꯀꯩꯗꯧꯕ ꯑꯗꯨꯣ ꯃꯤꯇꯥꯡꯁꯤꯗꯤ ꯀꯔ ꯅꯨꯃꯤ ꯃꯤꯠꯇꯪ ꯇꯧ ꯌꯥꯗꯦ ꯃꯤꯗ ꯃꯤꯗ ꯃꯤꯠꯇ꯭ꯔꯪ ꯇꯧꯗꯣ ꯌꯦꯡꯗꯁꯨ ꯌꯥꯕꯅꯤꯅ ꯌꯥ ꯌꯥꯗꯦ ꯌꯥꯗꯦ ꯀꯩꯒꯤꯅ ꯍꯥꯏ ꯇ ꯈꯤꯇꯪ ꯁꯣꯛꯅ ꯌꯥꯗꯦ ꯌꯥꯗꯦ ꯍꯥꯏ ꯁꯤꯗ ꯀ ꯁꯥꯎ ꯁ ꯀꯩꯅꯣ ꯅꯪ ꯐꯖꯅꯅ ꯊꯥꯅ ꯆꯥꯗ ꯑꯣꯏꯅ ꯀꯟꯕꯤꯅꯤꯒ ꯈꯜꯂꯤꯔꯕ ꯑꯦ ꯑꯩꯗꯤ ꯁꯠꯂꯣ ꯑꯗꯨꯝ ꯍꯥꯏꯁꯤꯗꯤ ꯀꯥꯏꯅ ꯀꯩꯅꯣ ꯀꯥꯏꯅꯣ ꯉꯥꯏꯔꯖꯦ
ꯍꯣꯏ ꯆꯠꯂ
ꯀꯩꯒꯤꯅꯣ
ꯅꯪ ꯁꯀ ꯅꯪ ꯋꯥ ꯆꯠꯂ ꯆꯠꯃꯤ ꯉꯥꯡꯁꯤꯜꯂꯦ ꯍꯥꯏ ꯑꯗꯨꯗꯤ ꯅꯪ ꯁꯥꯎꯕ ꯐꯈ꯭ꯔꯕꯣ ꯑꯗꯨꯅꯤ ꯍꯥꯏꯁꯨ ꯃꯤꯇ꯭ꯔꯪꯁꯨ ꯇꯧ ꯍꯩꯇꯕ ꯒꯦꯝꯅ ꯍꯦꯛꯇ ꯒꯦꯝꯅ ꯂꯥꯛꯆꯕꯗꯣ
ꯗ ꯎꯝ ꯈꯪꯗꯦ ꯑꯗꯨꯒꯤꯅꯤꯅꯦ ꯅꯨꯃꯤꯠꯇꯪ ꯇꯧ ꯀꯩꯒꯤ ꯅꯨꯃꯤꯠꯇꯪ ꯇꯧꯁꯤꯅ ꯍ ꯍꯩꯔ ꯀꯩꯒꯤꯅꯣ ꯃꯤ ꯑꯃꯃꯨꯁꯤꯅ ꯃꯤꯅ ꯉꯝꯕ ꯅꯠꯇ꯭ꯔꯦ ꯑꯩꯅ ꯈꯟꯕ ꯏꯁꯥꯅ ꯁꯣꯏꯈꯤꯕꯒꯤꯅꯦ ꯃꯤꯁꯇꯦꯛ ꯌꯥꯔꯦ ꯌꯥꯔ ꯇꯥꯅꯤꯡꯗꯦꯀꯣ ꯀ ꯌꯥꯔꯤ ꯅꯣꯏꯁꯦ ꯑꯩꯁꯨ ꯌꯥꯒꯦꯅ ꯋꯥꯔꯗꯤ ꯇꯨꯝꯃꯣ ꯉꯥꯛꯇꯪ ꯇꯒꯤ ꯇ ꯆ ꯑꯗꯣ ꯉꯥꯏꯈꯣ ꯀꯩ ꯑꯩ ꯑꯩ ꯀꯩꯅꯣꯝꯃ ꯉꯥꯛꯇꯪꯅꯤ ꯅꯤꯡꯁꯤꯡꯒꯤ ꯑꯗꯨ ꯂꯣꯏ ꯇꯨꯝꯃꯨꯀꯣ ꯑꯩꯁꯦ ꯅꯤꯡꯁꯤꯡꯕ ꯊꯣꯛꯇ꯭ꯔꯕ ꯑꯦꯁ ꯃꯁꯤ ꯉꯕꯨ ꯃꯥ ꯎꯝ ꯑꯗꯣ ꯌꯦꯡꯉꯨꯀꯣ ꯌꯦꯡꯉꯕꯣ ꯌꯦ ꯑ ꯌꯦꯡꯉꯣ
ꯀꯃꯥꯏ ꯌꯦꯡꯗꯅ
ꯌꯦꯡꯉꯨꯀꯣ ꯋꯥꯊꯤ ꯑꯦꯝ ꯉꯥꯡ ꯂꯩꯔꯅꯨ ꯄꯨꯡ ꯌꯦꯡꯉꯨ ꯎꯝ ꯑꯗꯨ ꯌꯥꯔꯦ ꯊꯝꯃꯒꯦ ꯎꯝ ꯎꯝ